ꯑꯣ ꯁꯤ ꯑꯣꯖꯥ ꯑꯣꯏꯕꯤꯕ꯭ꯔꯣ
ꯃꯥꯅꯦ ꯀꯔꯤ ꯂꯩꯕ꯭ꯔꯥ ꯀꯔꯤ ꯍꯥꯏꯅꯤꯡꯕ꯭ꯔꯥ
ꯑꯣꯖꯥ ꯄꯝꯀꯤꯟ ꯑꯃꯅꯀꯣ
ꯑꯥ
ꯑ ꯀꯩꯅꯣꯃ ꯇꯧꯔꯛꯄꯗꯨꯅꯤꯗ
ꯅꯣꯏꯝ ꯅ ꯄꯝꯀꯤꯤꯟꯗꯨꯅ ꯅꯪꯉꯣꯟꯗꯁꯨ ꯍꯥꯏꯔꯛꯄ꯭ꯔꯥ ꯁꯤꯦ
ꯍꯥꯏꯕꯒꯤꯅꯦ ꯉꯁꯥꯏꯒꯤꯗꯨꯣ
ꯑ ꯑ ꯍꯪꯦ
ꯒꯥꯔꯤ ꯊꯧꯕꯗꯣ ꯅꯨꯡꯁꯤꯠ ꯅꯨꯡꯉꯥꯏꯇꯕꯀꯣ
ꯑꯥ ꯂꯝꯃꯤꯗ ꯆꯠꯄ꯭ꯔꯣ
ꯂꯝꯕꯤꯗ ꯆꯠꯄꯒꯤ ꯉꯁꯥꯏꯗꯣ ꯀꯩꯅꯣꯃ ꯅꯨꯡꯁꯤꯠꯇꯣ ꯂꯝꯕꯤꯗꯣ ꯇꯦꯛꯈꯤꯕꯀꯣ
ꯎꯝ
ꯂꯝꯕꯤ ꯇꯦꯛꯄꯗꯣ ꯍꯧꯖꯤꯛꯇꯤ ꯄꯪꯌꯥ ꯌꯥꯑꯦ ꯈꯪꯗꯦ
ꯄꯝꯀꯦꯅ ꯑꯩꯅꯤꯗꯤ ꯀꯣꯜ ꯇꯧꯗ꯭ꯔꯣ
ꯇꯥꯎꯔꯦ ꯍꯧꯖꯤꯛ ꯈꯛꯇꯪ ꯇꯧꯕꯅꯦ ꯑꯗꯨ ꯄꯝꯀꯤꯟꯒꯤꯗꯣ ꯑꯃꯨꯛꯀ ꯂꯝꯕꯤ ꯇꯠ ꯀ꯭ꯔꯕꯀꯣ
ꯑꯣ ꯗꯨꯀꯥꯟ ꯁꯥ ꯔ꯭ꯔꯋꯥꯗꯨꯣ ꯄꯝꯀꯤꯗꯣ
ꯆꯠꯇ꯭ꯔꯤꯕ ꯃꯥꯜꯂꯦ ꯃꯥꯁꯦ ꯍꯜꯂꯛꯄ ꯈꯛꯇꯪ ꯉꯥꯏꯔꯤꯕ ꯃꯥꯜꯂꯦ
ꯑꯣ ꯌꯥꯝ ꯊꯨꯏꯀꯣ ꯑꯗ ꯄꯝꯀꯤꯦꯟꯗꯨꯁꯨ ꯈ ꯄꯤꯛꯈ꯭ꯔꯁꯨ ꯆꯥꯕꯅꯤꯅ ꯌꯥꯏ ꯄꯝ ꯀꯅꯤ ꯑꯩꯗꯤ ꯑꯩꯒꯤꯗꯤ ꯅꯠꯇꯦꯀꯣ ꯏꯃꯥꯟꯅ ꯃꯤꯒꯤꯗꯤ ꯅ ꯍꯥꯏꯌꯨꯅꯦ
ꯃꯥꯅ ꯐꯨꯔꯗꯤꯀꯣ ꯍꯣꯔꯦꯟ
ꯑꯩꯗꯤ ꯍꯥꯏꯗꯤꯀꯣ ꯄꯝ ꯄꯝꯀꯤꯟꯒꯨꯝꯕ ꯃꯤꯗ ꯑꯗꯨꯃꯥꯏꯅ ꯍꯥꯏꯕ ꯅꯠꯇꯦ ꯍꯥꯏꯗꯤ ꯀꯣꯏꯂꯤ ꯈꯪꯖꯗꯦ
ꯎꯝ
ꯎ
ꯑꯣꯖꯥ ꯑꯩꯈꯣꯏꯁꯨ ꯁ꯭ꯋꯥꯏꯗ ꯃꯇꯝꯗꯤ ꯌꯥꯝ ꯂꯦꯜꯂꯕ ꯃꯥꯜꯂꯦꯀꯣ
ꯀꯔꯤꯕ ꯂꯦꯜꯂꯕ ꯍꯥꯏꯗꯤ
ꯂꯦꯜꯂꯕ ꯍꯥꯏꯕꯗꯤ ꯏꯁꯄꯦꯟ ꯇꯧꯕꯁꯦ
ꯑꯥ ꯑꯁ ꯅꯨꯃꯤꯠ ꯈꯨꯗꯤꯡ ꯑꯁꯤꯗ ꯈꯛꯇ ꯂꯩꯔꯒ ꯀꯣ ꯀꯋꯏꯗ ꯑꯩꯈꯣꯏꯗꯤ
ꯑꯁ ꯑꯗꯨꯗꯤ ꯄꯨꯔꯥ ꯏꯟꯗꯤꯄꯦꯟꯗꯦꯟ ꯑꯣꯏꯔꯝꯃꯅꯤ
ꯅꯨꯃꯤꯠ ꯃꯔꯤ ꯃꯔꯤ ꯃꯉꯥ ꯁꯨꯔꯝꯅꯦ ꯊꯕꯥꯛ ꯇꯥꯎꯗꯕꯤꯗ
ꯑꯆꯥ ꯑꯆꯥ
ꯎ
ꯒꯥꯔꯤ ꯑꯃꯔꯛ ꯁꯦꯝꯈ꯭ꯔꯕ ꯃꯤꯁꯦ ꯑꯗꯨꯝ ꯁꯦꯝꯕ ꯌꯥꯔꯤꯅꯦꯀꯣ ꯑꯗꯨꯗꯤ
ꯒꯔꯤ ꯀꯔꯤꯕ
ꯑꯩ ꯒꯥꯔꯤ ꯁꯦꯝꯕꯅꯦꯕꯀꯣ
ꯎꯝ
ꯒꯥꯔꯤ ꯉꯁꯥꯏꯗ ꯑꯃ ꯁꯦꯝꯃꯦꯕ ꯍꯧꯖꯤꯛꯅ ꯑꯅꯤ ꯍꯧꯖꯤꯛꯅ ꯑꯍꯨꯝ ꯒꯥꯔꯤ ꯑꯍꯨꯝ ꯁꯦꯝꯕꯅꯦꯕ ꯑꯗꯨꯒꯤꯁꯦ ꯍꯧꯖꯤꯛ ꯑꯗꯨꯝ ꯀꯟꯇꯤꯅꯤ꯭ꯨꯁ ꯁꯦꯝꯕ ꯌꯥꯏꯕ ꯒꯥꯔꯤꯒꯤ ꯄꯥꯔꯠꯇꯣ
ꯎꯝ ꯀꯟꯅ ꯊꯕꯥꯛ ꯇꯧꯑꯣ ꯁꯤꯗ ꯌꯥꯝ ꯐꯕꯅꯦ
ꯑꯆꯥꯆꯥ
ꯁꯦꯝꯃꯤꯅꯦ
ꯑꯁ ꯅꯪꯈꯣꯏꯗꯤ ꯄꯨꯔꯥ ꯑꯦꯛꯁꯄꯤꯔꯤꯌꯦꯟꯁ ꯂꯩꯕ ꯃꯥꯜꯂꯦ ꯒꯥꯔꯤ ꯁꯦꯝꯕꯗꯀꯣ ꯅꯣꯏꯗꯤ ꯑꯦꯛꯁꯄꯤꯔꯤꯌꯦꯟꯁ ꯂꯩꯨꯔꯕ ꯃꯥꯜꯂꯦ ꯒꯥꯔꯤ ꯁꯦꯝꯕꯗ
ꯁꯦ
ꯍꯣꯏ ꯍꯣꯏ ꯇꯥꯔꯛꯀꯅꯤ
ꯀꯔꯤꯕꯥ ꯒꯥꯔꯤ ꯒꯥꯔꯤ ꯁꯦꯝꯕ ꯑꯩ ꯔꯤꯝ ꯇꯥꯗꯦꯗ ꯁꯦꯝꯕꯒꯦ
ꯑꯣꯀꯦ ꯑꯣꯀꯦ ꯑꯗꯨꯗꯤ ꯒꯥꯔꯤ ꯁꯦꯝꯃꯔꯣꯏꯁꯦ
ꯏꯗꯤ ꯔꯁꯤꯌꯥꯌꯥꯝ ꯏꯇꯣ ꯅꯠꯇꯦ ꯃꯥꯅ ꯍꯥꯏꯕ ꯇꯣꯉꯥꯜꯂꯦ ꯑꯗꯨꯅꯤꯅꯦ
ꯍꯣꯏ ꯃꯤꯅꯤꯡ ꯂꯩꯕꯅꯦ ꯑꯩꯅ ꯍꯥꯏꯕꯁꯦ
ꯎꯝ ꯑꯗꯣ ꯑꯗꯣ ꯃꯥꯟꯕ ꯑꯩꯗꯣ ꯐꯖꯥꯅ ꯇꯥꯕꯅꯦꯕ ꯑꯗꯣ ꯃꯦꯜ ꯇꯥꯔꯥꯕ
ꯑꯗꯨꯅꯦ ꯒꯥꯔꯤꯗꯣ ꯃꯤ ꯑꯣꯏꯔꯝꯃꯗꯤꯀꯣ
ꯄꯝꯀꯤꯜꯁꯨ
ꯉꯥꯏꯌꯣ ꯍꯥꯏꯌꯣ ꯑꯩꯁꯨ ꯍꯧꯖꯤꯛ ꯀꯟꯅ ꯇꯧꯔꯤꯕꯅꯦ
ꯎꯝ ꯑꯩꯉꯣꯟꯗ ꯅꯠꯇꯦ ꯏꯃꯥꯟꯅꯕꯤꯗ
ꯑꯣ ꯑꯣ
ꯇꯦꯛꯁ ꯊꯔꯛꯄ ꯑꯃ ꯅꯣꯏ ꯑꯅꯤ ꯂꯣꯏꯔꯒ ꯑꯩꯉꯣꯟꯗꯁꯨ ꯇꯥꯎꯅꯤꯡꯉꯥꯏ ꯃꯥꯜꯂꯦ ꯃꯥꯗꯣ ꯍꯣꯏꯅꯤꯗꯤ ꯃꯣꯔꯅꯤꯡꯁꯨ ꯇꯧꯋꯦ ꯎꯝ ꯇꯧꯔꯥꯛꯑꯣ ꯇꯧꯔꯥꯛꯑꯣ ꯀꯣꯏ ꯑꯗꯨꯗꯤ ꯝ ꯇꯧꯔꯛꯄ ꯌꯥꯏ ꯍꯣꯏ ꯃꯤꯅꯗꯤ ꯑꯩꯈꯣꯏꯅ ꯇꯥꯎꯕ ꯌꯥꯗꯕ ꯑꯗꯨꯔꯤꯅꯤꯗ
ꯂꯣꯏꯗ꯭ꯔꯤ ꯐꯥꯎ ꯅꯨꯡꯇꯤ ꯇꯧꯔꯥꯛꯄ ꯌꯥꯏꯗ ꯂꯣꯏꯗ꯭ꯔꯤ ꯐꯥꯎ ꯅꯨꯡꯇꯤꯒꯤ ꯇꯔꯛꯄ ꯌꯥꯏꯕ
ꯑꯆꯥ ꯑꯆꯥ ꯂꯤꯦꯖꯤꯠꯇꯤ ꯂꯤꯦꯖꯤꯠꯅꯦꯀꯣ ꯁꯤꯁꯦ
ꯑꯣꯏꯕ ꯃꯥꯂꯦꯗ ꯊꯥ ꯑꯍꯨꯝ ꯈꯛꯇꯅꯤ ꯍꯥꯏꯕꯅꯦ ꯑꯗꯣ ꯊꯥ ꯑꯃꯗꯤ ꯑ ꯅꯠꯇꯦ ꯖꯨꯂꯥꯏꯗ ꯂꯣꯏꯈ꯭ꯔꯅꯤ ꯍꯥꯏꯌꯦ
ꯑꯣ ꯑꯗꯨꯒꯤ ꯍꯞꯇꯥꯗꯗꯤ ꯌꯥꯕꯖꯥꯠꯂꯣ
ꯃꯇꯝ ꯂꯥꯏꯔꯤꯛ ꯀꯥꯟꯁꯤꯗ ꯐꯖꯅ ꯇꯧꯍꯧꯔꯣ
ꯑꯆꯥ ꯁꯤ ꯍꯞꯇꯥ ꯑꯃꯁꯤꯗ ꯑꯗꯨꯝ ꯌꯥꯒꯗ꯭ꯔꯣ
ꯎꯝ ꯌꯥꯏꯌꯦ ꯅ ꯅꯨꯃꯤꯠ ꯑꯅꯤꯗ ꯐꯥꯎ
ꯑꯣ ꯍꯥꯏꯕꯗꯤ ꯒꯥꯔꯤꯗꯣ ꯁꯨꯔꯗꯤꯀꯣ
ꯒꯔꯤ ꯍꯥꯏꯗꯤ ꯀꯔꯤꯔꯣ
ꯒꯥꯔꯤ ꯍꯥꯏꯕꯗꯤ ꯃꯤꯗꯣ
ꯑꯥ
ꯒꯥꯔꯤ ꯃꯌꯥꯝꯗꯨ ꯁꯨꯔꯗꯤ ꯃꯤ ꯃꯌꯥꯝꯒ ꯒꯥꯔꯤ ꯃꯌꯥꯝ ꯁꯨꯔꯗꯤ ꯌꯥꯏꯀꯣ
ꯅꯣꯏꯒꯤ ꯒꯥꯔꯤꯗꯣ ꯊꯥꯔꯇꯤ ꯁꯨꯔꯗꯤ ꯌꯥꯔꯦ
ꯑꯣ ꯑꯣ ꯑꯗꯨꯗꯣ ꯁꯦꯝ ꯆꯞ ꯃꯥꯟꯅꯕ ꯒꯥꯔꯤꯁꯨ ꯌꯥꯒꯅꯤꯀꯣ
ꯎꯝ ꯆꯞ ꯃꯥꯟꯅꯕ ꯒꯥꯔꯤꯗꯣ ꯃꯔꯤ ꯇꯣꯡꯕ ꯌꯥꯏꯌꯦ
ꯆꯥꯠ ꯆꯥ
ꯑ ꯃꯔꯤ ꯆꯠꯄ ꯌꯥꯏ ꯑꯗꯣ ꯎꯝ ꯅꯨꯃꯤꯠ ꯑꯃꯗꯀꯣ ꯑꯗꯨꯗꯤ ꯃꯤ ꯎꯝ ꯒꯥꯔꯤꯗꯣ ꯒꯥꯔꯤ ꯃꯔꯤꯒꯨꯝꯕ ꯂꯩꯔꯗꯤ ꯑꯗꯨꯝ ꯌꯥꯏꯌꯦꯅ ꯅꯨꯃꯤꯠꯀꯤꯗꯤ
ꯌꯥꯏ ꯌꯥꯏ
ꯅꯨꯡꯉꯥꯏꯅ ꯆꯠꯄ ꯌꯥꯒꯅꯤ ꯃꯔꯤꯒꯨꯝꯕ ꯂꯩꯔꯗꯤ
ꯑꯆꯥ ꯑ ꯑꯗꯨ ꯒꯔꯤ ꯑꯗꯣ ꯆꯞ ꯃꯥꯟꯅꯕ ꯒꯥꯔꯤꯗ ꯑꯗꯨꯝ ꯃꯔꯤꯔꯛ ꯇꯣꯡꯉꯗꯤ ꯌꯥꯔꯦꯀꯣ ꯃꯤ ꯃꯔꯤꯗꯣ
ꯌꯥꯏ
ꯑꯣ ꯑꯣ ꯊꯨꯖꯟꯅꯤꯡꯉꯦ ꯇꯧꯔꯗꯤ ꯒꯥꯔꯤ ꯑꯇꯣꯞꯄ ꯂꯧꯔꯒ ꯑꯃꯨꯛꯀ ꯃꯔꯤ ꯍꯥꯞꯆꯟꯕꯀꯣ
ꯑꯕꯩ ꯌꯥꯌꯦ ꯑꯗꯨꯁꯨꯣ ꯒꯥꯔꯤ ꯌꯣꯟꯐꯝ ꯂꯩꯅ ꯃꯅꯨꯡꯗ ꯑꯗꯨꯗꯁꯨ ꯑꯗꯨꯝ ꯃꯔꯛ ꯃꯔꯛꯇ ꯌꯣꯟꯕꯅꯦ ꯃꯣꯏ ꯂꯥꯎꯕ ꯌꯥꯏꯅꯦ ꯅꯣꯏꯅ
ꯍꯣꯏ ꯑꯩꯅꯁꯨ ꯉꯁꯥꯏꯗꯣ ꯒꯥꯔꯤ ꯍꯥꯡꯉꯦ ꯍꯥꯏꯔꯒ ꯃꯤ ꯃꯔꯤ ꯃꯉꯥ ꯇꯔꯨꯛꯧꯔꯛ ꯇꯧꯒꯦ ꯍꯥꯏꯅ ꯇꯧꯔꯛꯄ ꯀꯣ ꯑꯩꯁꯨ ꯃꯤ ꯈꯪꯗꯕꯗꯗꯤ ꯒꯥ ꯔꯤ ꯇꯣꯡꯍꯟꯅꯤꯡꯗꯕ
ꯎꯝ ꯑꯁ ꯒꯥꯔꯤꯗꯣ ꯌꯥꯝꯅꯗꯤ ꯌꯥꯗꯕꯅꯦꯀꯣ ꯌꯥꯝꯃꯜꯂꯗꯤ ꯑꯩꯅ ꯍꯥꯏꯕꯗꯤ ꯘꯔꯤ ꯑꯃꯁꯨ ꯂꯥꯛꯑꯦ ꯑꯃꯁꯨ ꯂꯥꯛꯑꯦ ꯑꯗꯨ ꯑꯣꯏꯔꯗꯤ ꯅꯣꯏ ꯅꯣꯏꯒꯤ ꯘꯔꯤꯗꯣ ꯌꯥꯔꯔ ꯎꯝ
ꯑꯣ ꯑꯗꯨꯗꯤ ꯅꯣꯡꯃꯗ ꯒꯥꯔꯤ ꯀꯌꯥ ꯀꯌꯥ ꯄꯨꯁꯤꯔꯣ
ꯒꯥꯔꯤ ꯑꯩꯠꯇꯤꯟ ꯄꯨꯕ ꯌꯥꯏ ꯑꯗꯨ ꯑꯣꯏꯔꯁꯨ ꯃꯤꯅꯤꯠ ꯑꯃꯈꯛꯇꯪ ꯘꯔꯤ ꯑꯅꯤ ꯂꯥꯛꯑꯗꯤ ꯌꯥꯔꯣꯏꯕ ꯁꯦꯀꯦꯟꯗ ꯑꯗꯨꯏꯅꯦ ꯌꯦ ꯇꯕ꯭ꯔꯣ
ꯒꯥꯔꯤꯁꯦ ꯊꯧꯔꯒ ꯉꯥꯏꯍꯥꯛ ꯑꯃꯨꯛꯀ ꯈꯥꯝ ꯆꯥꯛ ꯆꯥꯔꯒ ꯑꯃꯨꯛꯀ ꯊꯧ ꯇꯧꯕꯗꯨꯔꯣ
ꯑꯗꯨ ꯅꯠꯇꯦ ꯒꯥꯔꯤ ꯑꯃꯅꯁꯨ ꯅꯪꯉꯣꯟꯗ ꯂꯥꯛꯑꯦ ꯒꯥꯔꯤ ꯑꯃꯅꯁꯨ ꯅꯪꯉꯣꯟꯗ ꯂꯥꯛꯑꯦ ꯃꯇꯝ ꯑꯃꯗ ꯑꯗꯨꯃꯥꯏꯅ ꯇꯧꯔꯗꯤ ꯌꯥꯗꯦ ꯍꯥꯏꯕꯅꯤꯔ
ꯑꯣ ꯑꯩꯅ ꯒꯥꯔꯤ ꯊꯧꯕꯁꯤ ꯄꯪꯊꯧꯣꯛ ꯊꯧꯕ ꯌꯥꯗꯦ
ꯅꯠꯇ ꯑꯩꯈꯣꯏ ꯒꯟ ꯇꯥꯗꯕ ꯃꯥꯜꯂꯦ ꯑꯩꯅ ꯍꯥꯏꯒꯅ ꯏꯗꯤ ꯀꯗꯣ ꯔꯤ ꯀꯅꯥ ꯥꯡꯅꯤ ꯁꯥꯔꯦ ꯤꯖꯤ ꯁꯥ ꯁꯥ ꯄꯆꯤ
ꯑꯣ ꯑꯣ ꯑꯣ
ꯃꯇꯝ ꯑꯃꯗ
ꯑꯣ ꯑꯣ ꯑꯩ ꯔꯤꯄ꯭ꯂꯥꯏꯗꯤ ꯄꯤꯕꯤꯈꯤꯕ ꯅꯦ ꯑꯗꯨꯝ ꯑꯩ ꯇꯧꯔꯛꯀꯦ ꯁꯤ ꯇꯧꯒꯦ ꯇꯧꯒꯦ ꯒꯥꯔꯤꯗꯣ ꯀꯧꯕꯤꯒꯦ ꯍꯥꯏꯅꯀꯣ
ꯎꯝ ꯎꯝ ꯑꯗꯨꯅꯦ ꯒꯥꯔꯤꯗꯣ ꯌꯥꯗꯕꯅꯦꯕ ꯑꯗꯨꯝ ꯃꯤ ꯌꯥꯝꯕꯗꯤ
ꯎꯝ
ꯇꯣꯡꯕ ꯅꯨꯡꯉꯥꯏꯇꯕꯅꯦ ꯃꯔꯤ ꯅꯣꯡꯃꯗ ꯒꯥꯔꯤ ꯑꯩꯠꯇꯦꯟꯒꯤ ꯇꯣꯡꯕ ꯌꯥꯏꯌꯦꯅ
ꯑꯥ
ꯃꯤꯒꯤ ꯒꯥꯔꯤꯗꯤ ꯑꯗꯨꯝ ꯇꯧꯅꯤꯡꯉꯤ ꯀꯔꯤ ꯍꯥꯏꯁꯤꯅ ꯃꯤꯒꯤꯒꯔꯤꯡꯁꯤꯀꯣ ꯅꯪꯅ ꯇꯣꯡꯅꯤꯡ ꯃꯈꯥꯏ ꯑꯗꯨꯝ ꯇꯣꯡꯕ ꯌꯥꯏ ꯇꯥꯕ꯭ꯔꯣ
ꯇꯥꯏ ꯇꯥꯏ ꯇꯥꯏ ꯑꯗꯨꯕꯨ ꯃꯣꯏꯒꯤ ꯒꯥꯔꯤꯗ ꯑꯩꯁꯦ ꯄꯪꯇꯣꯡ ꯇꯣꯡꯕ ꯌꯥꯗꯕ꯭ꯔꯣ
ꯌꯥꯑꯦꯕꯃꯤꯒꯤꯗꯤ
ꯑꯣ ꯑꯩ ꯑꯩꯒꯤ ꯒꯥꯔꯤꯗ ꯇꯣꯡꯂꯛꯄꯗꯣꯀꯣ
ꯎꯝ ꯃꯤꯒꯤ ꯒꯥꯔꯤꯗꯤ ꯅꯪ ꯑꯗꯨꯝ ꯇꯣꯡꯕ ꯌꯥꯏꯑꯕ ꯑꯗꯣ ꯅꯪꯒꯤꯗꯤ ꯒꯥꯔꯤꯗꯣ ꯑꯩꯠꯇꯤꯟ ꯅꯤꯕ ꯅꯨꯃꯤꯗ ꯅꯪ ꯕꯤ ꯊꯔꯇꯤ ꯁꯨꯈ ꯔꯙꯔ ꯅꯪꯁꯨ ꯅꯪꯒꯤ ꯒꯥꯔꯤꯗ ꯊꯥꯎꯧꯕ ꯌꯥꯔꯣꯏ ꯑꯃꯨ
ꯑꯆꯥꯆꯥ ꯑꯆꯥ
ꯃꯤꯒꯤꯗꯗꯤꯗꯤ ꯑꯗꯨꯝ ꯇꯣꯡꯕ ꯌꯥꯏ ꯂꯤꯃꯤꯠ ꯂꯩꯇꯦ ꯃꯤꯒꯤꯗꯗꯤꯗꯗꯤ
ꯑꯣ ꯑꯣ ꯃꯤꯒꯤ ꯒꯥꯔꯤ ꯇꯣꯡꯕꯀꯣ
ꯎꯝ ꯅꯨꯡꯉꯥꯏꯕꯅꯦ ꯑꯗꯨꯁꯨ ꯑꯃꯔꯣꯝꯗ
ꯃꯤꯒꯤ ꯒꯥꯔꯤ ꯇꯣꯡꯕ ꯍꯥꯏꯕꯁꯦ ꯑꯩꯅ ꯍꯧꯖꯤꯛ ꯅꯪꯒꯤ ꯒꯥꯔꯤ ꯇꯣꯡꯕꯒꯨꯝꯅꯀꯣ
ꯎꯝ
ꯑꯣ ꯑꯣ ꯑꯣ
ꯑꯩꯅ ꯅꯪꯁ ꯒꯥꯔꯤ ꯇꯣꯡꯕꯅꯦ ꯍꯧꯖꯤꯛ ꯃꯔꯔ ꯆ ꯎ
ꯑꯣ ꯑꯩꯅ ꯇꯧꯕꯗꯣ
ꯂꯀꯌꯥ ꯂꯀꯌꯥ ꯃꯥꯏ ꯃꯣꯟ ꯂꯩꯒ ꯔꯦꯔꯥꯅ ꯑꯅꯤꯒꯤ ꯄꯨꯡ ꯃꯉꯥꯒꯤ ꯋꯥꯔꯤꯔꯣ ꯅ ꯍ
ꯑꯆꯥ
ꯎ ꯃꯤꯒꯤ ꯒꯥꯔꯤꯗꯤ ꯑꯗꯨꯝ ꯇꯣꯡꯕ ꯌꯥꯏ ꯍꯟꯗ꯭ꯔꯦꯠ ꯐꯥꯎ ꯅꯨꯃꯤꯠ ꯑꯗꯨꯒꯤꯅꯦ ꯑꯗꯨꯗꯤ ꯌꯦꯟꯐꯥꯝꯗꯣ ꯃꯅꯥꯛ ꯃꯅꯥꯛꯇ ꯌꯦꯡꯕ ꯆꯠꯂꯣ ꯑꯗꯨꯌꯦ ꯑ ꯌꯥꯝ ꯐꯕꯅ ꯑꯦꯒꯔꯤꯦ ꯃꯣꯏ ꯒꯥꯔꯤ ꯂꯑꯦ ꯍꯥꯏꯕ ꯃꯇꯝꯗ ꯑꯗꯨꯝ ꯅꯣꯏꯁꯨ ꯇꯣꯡꯉꯣ ꯑ ꯊꯤꯟꯔꯦꯟꯅ
ꯒꯥꯔꯤ ꯌꯧꯔꯛꯑꯕ ꯃꯥꯜꯂꯦ